ꯇꯥꯕ꯭ꯔꯥ
ꯍꯣꯏ
ꯆꯥꯛ ꯆꯥꯈ꯭ꯔꯕ
ꯆꯥꯛ ꯆꯥꯈ꯭ꯔꯦ
ꯀꯩ ꯏꯟꯖꯥꯡ ꯆꯥꯈ꯭ꯔꯒꯦ
ꯑꯩꯈꯣꯏ ꯉꯁꯤ ꯉꯥ ꯆꯥꯏꯌꯦ
ꯑꯁ ꯍꯥꯎꯔꯦꯀꯣ
ꯉꯥ ꯍꯥꯎ ꯍꯥꯎꯇꯦꯗ ꯉꯁꯤꯗꯤ ꯃꯆꯥ ꯃꯆꯥꯅꯦꯕꯀꯣ
ꯃꯆꯥꯥꯅ ꯍꯥ
ꯉꯥ ꯃꯆꯥ ꯉꯥ ꯃꯆꯥ ꯃꯆꯥ ꯐꯤꯡꯒ꯭ꯔꯒꯤ ꯁꯥꯏꯖꯇꯣ ꯈꯪꯕ꯭ꯔꯣ
ꯍꯥꯎꯕꯅꯦ ꯑꯗꯨꯅ
ꯑꯗꯨ ꯆꯥꯢ ꯉꯁꯤꯗꯤ
ꯑꯆꯥꯎꯕꯗꯒꯤꯗꯤ ꯄꯤꯛꯄꯅ ꯍꯦꯟꯅ ꯍꯥꯎꯕꯗꯨ
ꯈꯪꯗꯦꯗ ꯁꯨꯝ ꯆꯥꯎꯔꯥꯛ ꯁꯨꯝ ꯆꯥꯕꯒꯤ ꯋꯥꯅꯤꯅ ꯅꯣꯏꯗꯤ ꯊꯥꯎꯔꯣꯏ ꯆꯥꯃꯜꯂꯦ
ꯐꯔꯦꯆꯥꯢ ꯃꯣꯔꯣꯛ ꯁꯥꯕꯅ ꯁꯤꯒꯗꯧꯔꯦ
ꯑꯥ ꯆꯥ ꯑꯥ ꯅꯣꯏ ꯀꯃꯥꯏꯅ ꯊꯣꯡꯒꯦ ꯊꯔꯣꯏꯗꯣ ꯅꯣꯏꯅ ꯊꯥ ꯅꯣꯏꯅ ꯊꯣꯡꯕ ꯃꯑꯣꯡꯗꯣ ꯍꯥꯏꯔꯛꯑꯣꯅꯦ ꯌꯦꯡꯒꯦ
ꯏꯔꯣꯝꯕꯅꯦ ꯏꯔꯣꯝꯕ
ꯏꯔꯣꯝꯕ
ꯎꯝ
ꯀꯅꯥ ꯀꯅꯥ ꯂꯩꯕ꯭ꯔꯥ
ꯑꯩꯈꯣꯏ ꯃꯤ ꯑꯍꯨꯝ ꯂꯩꯌꯦ
ꯑꯁꯤ ꯑꯁꯤꯁꯨ ꯅꯪꯒꯤ ꯅꯝꯕꯔ ꯑꯣꯏꯕ꯭ꯔꯥ
ꯑꯩꯒꯤ ꯅꯝꯕꯔ ꯅꯠꯇꯦ ꯍꯥ
ꯑꯗꯨꯗꯤ
ꯃꯤꯒꯤ ꯅꯝꯕꯔꯅꯤ
ꯁꯨꯃꯥꯏ ꯇꯧꯕ ꯌꯥꯕ꯭ꯔꯥꯅꯦ
ꯇꯧꯏ ꯌꯥꯏ ꯍꯣꯏ
ꯃꯤꯒꯤꯗꯣ
ꯍꯣꯏ
ꯃꯆꯤꯟ ꯊꯤꯕ
ꯍꯥꯥ
ꯃꯆꯤꯟ ꯊꯤꯕ
ꯑꯗꯣ ꯑꯩꯒꯤ ꯅꯝꯕꯔ ꯂꯩꯇꯦ ꯑꯩꯒꯤ ꯅꯝꯕꯔꯗꯤ ꯂꯣꯏꯔꯦꯗꯅ
ꯑꯗꯨꯏ ꯀꯃꯥꯏꯅ ꯇꯧꯕ꯭ꯔꯥ ꯃꯤꯒꯤ ꯅꯝꯕꯔꯗ
ꯑꯗꯣ ꯃꯤ ꯃꯤꯅ ꯄꯤꯔꯛꯄꯒꯤ ꯋꯥꯅꯦ
ꯑꯣ ꯃꯇꯦꯡ ꯄꯥꯡꯕꯤꯌꯣ ꯍꯥꯏꯕ꯭ꯔꯥ
ꯅꯠꯇꯦ ꯃꯣꯏꯅ ꯑꯩꯒꯤ ꯇꯧꯔꯔꯣꯏ ꯅꯤꯡ ꯅꯪ ꯋꯥꯔꯤ ꯁꯥꯒꯇꯧꯕ ꯃꯤ ꯂꯩꯔꯗꯤ ꯂꯧꯔꯣꯏ ꯑꯩꯈꯣꯏꯗꯤ ꯗꯔꯀꯥꯔ ꯑꯣꯏꯗꯦꯅ ꯗꯣꯅꯦꯁꯟ ꯄꯤꯔꯛꯄ
ꯑꯣ ꯌꯥꯝ ꯐꯩꯅꯦ ꯑꯗꯨꯗꯤ
ꯈꯪꯗꯦ ꯐꯩꯌꯦ ꯍꯥꯏꯁꯤꯔꯥ ꯐꯠꯇꯦ ꯍꯥꯏꯁꯤꯔꯥ ꯑꯩꯁꯨ ꯌꯥꯝ ꯃꯤꯌꯥꯝꯒꯤ ꯋꯥꯔꯤ ꯁꯥꯅꯤꯡ ꯁꯥꯅꯤꯡꯕ ꯊꯣꯛꯇꯦ ꯍꯟꯗꯛꯁꯦ
ꯕꯣꯜ ꯌꯦꯡꯕ꯭ꯔꯥ ꯉꯥꯔꯥꯡ
ꯕꯣꯜ ꯌꯦꯡꯉꯦ
ꯉꯔꯥꯡꯗꯤ ꯃꯦꯁꯤꯅ ꯀꯥꯈ꯭ꯔꯦ ꯌꯥꯝ ꯅꯨꯡꯉꯥꯏ
ꯅꯪꯒꯤ ꯁꯞꯄꯣꯇꯔꯔꯣ
ꯎꯝ
ꯃꯥꯅꯦ
ꯍꯣꯏ
ꯑ ꯑꯗꯨꯗꯤ ꯅꯪꯁꯨ ꯌꯦꯡꯂꯝꯅꯤꯅꯦ ꯉꯔꯥꯡꯒꯤ ꯃꯦꯁꯇꯤ
ꯌꯦꯡꯗꯦ ꯏꯌꯥꯝꯕꯅ ꯍꯥꯏꯕꯅꯦ
ꯀꯗꯥꯏꯗꯒꯤ ꯇꯨꯝꯅꯤꯡꯉꯦ ꯉꯝꯗꯦ ꯑꯩꯗꯤ
ꯅꯣꯏꯗꯤ ꯊꯕꯛ ꯁꯨꯕꯅꯤꯅꯀꯣ
ꯎꯝ ꯉꯟꯅ ꯍꯧꯒꯠꯄ ꯉꯝꯗꯦ ꯑꯩꯁ ꯉꯔꯥꯡ
ꯅꯣꯏꯒꯤ ꯊꯕꯛꯁꯦ ꯋꯥꯃꯜꯂꯦ
ꯌꯨꯝ ꯋꯥꯢꯗ
ꯍꯥ
ꯋꯥꯏꯌꯦꯕ ꯑꯗꯨꯝ
ꯂꯦꯞꯂꯒ ꯇꯧꯕ ꯃꯥꯜꯂꯦꯕ ꯅꯪꯒꯤ ꯅꯣꯏꯒꯤ ꯊꯕꯛꯁꯦ ꯐꯝꯗꯣꯏ ꯃꯥꯜꯂꯦꯕꯀꯣ
ꯌꯥꯝ ꯐꯝꯕ ꯑꯣꯏꯗꯦ ꯎꯝ
ꯐꯝꯕ ꯃꯇꯝ ꯐꯪꯗꯕ ꯃꯥꯜꯂꯦ
ꯃꯔꯛ ꯃꯔꯛꯇꯗꯤ ꯐꯪꯉꯦꯕꯀꯣ ꯑꯗꯨ ꯑꯣꯏꯔꯁꯨ ꯌꯥꯝ ꯐꯝꯕ ꯐꯪꯕ ꯑꯣꯏꯕꯗꯤ ꯅꯠꯇꯦ
ꯉꯁꯤꯗꯤ ꯃꯤ ꯌꯥꯝ ꯂꯥꯛꯄ꯭ꯔꯣ
ꯀꯥꯡ ꯑꯣꯏꯕꯒꯤ ꯍꯣ ꯏꯚꯤꯅꯤꯡꯗ ꯈꯔ ꯂꯥꯛꯑꯦ
ꯀꯥꯡꯒꯤ ꯐꯦꯁꯇꯤꯚꯦꯜꯗꯣ ꯀꯔꯤꯅꯣꯅꯦ ꯈꯥꯔ ꯑꯗꯨꯒꯤꯗꯣ ꯍꯥꯏꯔꯛꯑꯣꯅ ꯑꯩꯗꯤ ꯈꯪꯗꯦ
ꯈꯪꯗꯦ ꯑꯩꯁꯨ
ꯍꯥ
ꯈꯪꯗꯦ ꯑꯩꯁꯨ ꯃꯣꯏꯒꯤ ꯀꯔꯤ ꯀꯥꯡ ꯀꯅꯤ ꯀꯅꯥꯒꯤꯔꯁꯨ ꯈꯪꯗꯦ ꯒ꯭ꯌꯥꯟ ꯇꯗꯦ ꯈꯦꯆ꯭ꯔꯤ ꯆꯥꯅꯩꯑꯦ ꯍꯥꯏꯌꯦ
ꯀꯃꯥꯏꯅ ꯁꯥꯟꯅꯕꯅꯣ ꯀꯣ ꯎꯝ ꯀꯃꯥꯏꯅ
ꯀꯥꯡ ꯆꯤꯡꯕ ꯍꯥꯏꯌꯦ ꯂꯥꯏ ꯆꯤꯡꯕ ꯍꯥꯏꯕ ꯃꯥꯜꯂꯦ ꯍꯥꯏꯌꯦ
ꯃꯣꯏ ꯀꯃꯥꯏꯅ ꯑꯗꯨꯒꯤꯗꯣ ꯁꯤꯁ ꯁꯦꯂꯦꯕ꯭ꯔꯦꯠ ꯇꯧꯕ ꯔꯣꯝꯇꯧꯕ ꯃꯑꯣꯡꯗꯣ ꯈꯥꯔ ꯍꯥꯏꯔꯛꯎꯗꯅ ꯈꯥꯔ ꯍꯪꯉꯗꯤ
ꯈꯪꯗꯦ ꯑꯩꯁꯨ ꯑꯩꯈꯣꯏ ꯑꯩꯁꯨ ꯎꯝ ꯑꯩꯈꯣꯏꯒꯤ ꯊꯕꯛꯀꯤ ꯃꯞ ꯄꯨꯗ ꯍꯪꯕꯅꯦ ꯃꯥꯁꯨ ꯐꯖꯅ ꯍꯥꯏꯗꯦ
ꯑꯣ ꯑꯗꯨꯗꯤ ꯃꯣꯏꯁꯨ ꯐꯖꯅ ꯈꯪꯗ ꯃꯥꯜꯂꯦ
ꯕꯥꯃꯣꯟꯒꯤ ꯑꯣꯏꯔꯝꯅꯤ ꯕꯥꯃꯣꯟ ꯈꯣꯏꯒꯤ ꯕꯥꯃꯣꯟꯈꯣꯏꯒꯤ ꯑꯣꯏꯔꯝꯅꯤ
ꯅꯪꯒꯤ ꯐꯣꯟ ꯂꯥꯛꯄ ꯃꯥꯜꯂꯦꯀꯣ
ꯏꯃꯥꯟꯕꯤ ꯀꯣꯜ ꯂꯥꯛꯑꯦ ꯃꯈꯣꯟ ꯇꯥꯕ꯭ꯔꯥ
ꯍꯣꯏ
ꯍꯣꯔꯦꯟ ꯄꯥꯏꯈꯠꯀꯗꯧꯅꯦ ꯄꯥꯏꯈꯠꯄ ꯌꯥꯗꯦ ꯍꯧꯖꯤꯛ ꯑꯩꯒ ꯊꯕꯛ ꯇꯝꯃꯤꯟꯅꯕꯗꯣ
ꯅꯪꯒꯤ ꯍꯦꯔꯣ ꯃꯥꯜꯂꯦꯅꯦ
ꯅꯠꯇꯦ ꯏꯃꯥꯟꯕꯤꯅꯦ ꯇꯥꯡꯈꯨꯜ ꯅꯨꯄꯤꯗꯣ
ꯅꯣꯏ ꯊꯕꯛ ꯑꯥ
ꯏꯕꯥꯅꯤ ꯊꯕꯛ ꯂꯣꯏꯁꯤꯟꯕ ꯍꯧꯕ ꯀꯥꯟꯗꯨ ꯃꯩ ꯃꯨꯠꯂꯦꯕ ꯀꯣ ꯃꯩ ꯃꯨꯠꯄꯒꯤ ꯍꯥꯊꯨ ꯍꯥꯊꯨ ꯂꯣꯏꯁꯤꯟꯅꯤꯡꯉꯥꯏ ꯇꯧꯕ ꯀꯥꯟꯗ ꯅꯣꯡꯁꯨ ꯑꯃꯨꯛꯀ ꯆꯨꯕ
ꯎꯝ
ꯑꯗꯨꯒꯤ ꯌꯨꯝ ꯆꯠꯅꯤꯡꯕꯒꯤ ꯃꯤ ꯑꯩꯁꯨ ꯊꯨꯅ ꯂꯣꯏꯕ ꯃꯥꯁꯨ ꯊꯨꯅ ꯂꯣꯏꯅꯤꯡꯉꯥꯏ ꯇꯧꯕꯗ ꯑꯩꯁꯨ ꯁꯥꯇꯤꯟ ꯄꯨꯀꯥꯎ ꯀꯥꯎꯈ꯭ꯔꯕ ꯗꯨꯀꯥꯟ ꯂꯣꯟꯕꯅ ꯍꯥꯟꯈ꯭ꯔꯕ ꯑꯗꯨꯒꯤ ꯑꯃꯨꯛꯀꯇꯥꯏ ꯊꯕꯛꯀꯤ ꯑꯗꯨꯝ ꯅꯣꯡ ꯆꯣꯠꯂꯒ ꯂꯥꯛꯑꯦ
ꯑꯥꯎ
ꯏꯃꯥꯟꯕꯤꯁꯨ ꯃꯥꯒꯤ ꯐꯣꯟ ꯀꯥꯎꯔꯒ ꯑꯃꯨꯛꯀ ꯃꯌꯨꯝ ꯌꯧꯔꯒ ꯂꯧꯕ ꯂꯥꯛꯑꯦ ꯍꯥꯏꯌꯦ ꯑꯩꯉꯣꯟꯗ ꯀꯣꯜ ꯇꯧꯔꯛꯑꯦ
ꯑꯗꯨꯝ ꯑꯗꯨꯗꯤ ꯃꯣꯏ ꯃꯥ ꯌꯨꯝꯗꯒꯤ ꯌꯥꯝ
ꯎꯝ ꯑꯃꯨꯛꯀ ꯍꯜꯂꯑꯒꯥ ꯃꯥꯗꯤ ꯂꯧꯈ꯭ꯔꯦꯕ ꯐꯣꯟꯗꯨ
ꯑꯣ
ꯑꯩꯅ ꯁꯇꯤꯡ ꯀꯥꯎꯕ ꯇꯤꯐꯤꯟꯒ ꯆꯪꯕ ꯑꯃꯨꯛꯀ ꯇꯪꯈ꯭ꯔꯕꯒꯤ ꯑꯗꯨꯝ ꯅꯣꯡ ꯆꯣꯠꯂꯒ ꯆꯠꯈ꯭ꯔꯦ
ꯁꯥꯇꯤꯟ ꯅꯣꯡ ꯆꯨꯕ ꯅꯣꯡ ꯆꯨꯋꯦ ꯍꯥꯏꯕꯗꯣ ꯈꯪꯗ꯭ꯔꯣꯅ
ꯅꯨꯡ ꯆꯨꯕ ꯈꯪꯉꯦꯕ ꯑꯗꯨ ꯁꯠꯇ꯭ꯔ ꯆꯤꯡꯊꯥꯅꯤꯡꯉꯥꯏ ꯍꯣ ꯍꯣꯠꯅꯕ ꯀꯥꯟꯗ ꯁꯠꯇꯤꯟꯗꯣ ꯃꯅꯨꯡꯗ ꯊꯝꯈ꯭ꯔꯕ
ꯑꯣ
ꯗꯨꯀꯥꯟꯒꯤ ꯁꯠꯇ꯭ꯔꯗꯨ
ꯎꯝ ꯍꯨꯝ ꯍꯨꯝ
ꯑꯗꯨ ꯆꯤꯡ ꯊꯥꯕꯗꯣ ꯈꯔ ꯋꯥꯏꯌꯦꯕ
ꯑꯣ
ꯗꯣ ꯏꯕꯥꯅꯤ ꯆꯪꯔꯒ ꯆꯤꯡꯂꯤꯉꯩꯗ ꯃꯅꯨꯡꯗ ꯊꯝꯍꯧꯈ꯭ꯔꯕ ꯑꯗꯨꯒ ꯍꯥꯠꯊꯨ ꯍꯥꯠꯊꯨ ꯆꯕꯤ ꯂꯣꯜꯂꯒ ꯆꯕꯤ ꯎꯝ ꯑꯈꯣꯏꯒꯤ ꯗꯨꯀꯥꯟꯒꯤ ꯍꯦꯛ ꯃꯥꯅꯤꯡꯗ ꯎꯝ ꯆꯕꯤ ꯍꯦ ꯍꯦꯛ ꯊꯝꯕ ꯈꯣꯏ ꯑꯃ ꯂꯩꯌꯦꯕꯀꯣ
ꯈꯣꯏꯑ
ꯃꯣꯏꯒꯤꯗ ꯆꯕꯤ ꯄꯤꯕ ꯀꯨꯝꯕ ꯀꯥꯟꯗ ꯈꯛꯇ ꯅꯣꯡ ꯆꯨꯔꯒ ꯆꯠꯄꯗꯨ ꯅꯤꯡꯁꯤꯡꯉꯛꯄ ꯁꯇꯤꯟꯗꯨ ꯀꯥꯎꯈ꯭ꯔꯕ
ꯈꯣꯡꯅꯒꯤ ꯂꯥꯛꯄ꯭ꯔꯣ ꯅꯣ
ꯎꯝ ꯈꯣꯡꯅ ꯆꯞꯄꯅꯦ ꯑꯩꯀꯤꯗꯤ
ꯑꯗꯨꯗꯤ ꯂꯥꯞ
ꯎꯝ
ꯉꯁꯥꯏ ꯆꯠ ꯆꯠꯄ ꯀꯥꯟꯗ ꯃꯤ ꯑꯃꯥ ꯊꯤꯟꯕꯤꯌꯣꯔ ꯀꯗꯥꯏ ꯌꯧꯒꯗꯕꯅꯣꯗꯤ ꯍꯥꯏꯌꯦ ꯑꯗꯣ ꯇꯣꯡꯕ ꯀꯤꯕꯒꯤ ꯇꯣꯛꯈꯔꯦ ꯃꯤꯁꯨ ꯈꯪꯕꯁꯨ ꯅꯠꯇꯦ
ꯀꯅꯥꯔꯣ ꯅꯨꯄꯥꯔꯣ ꯅꯨꯄꯥꯔꯣ ꯅꯨꯄꯤꯔꯣ
ꯅꯨꯄꯥ
ꯎꯄꯥ
ꯍꯣꯏ ꯒꯥꯔꯤ ꯃꯆꯥ ꯊꯧꯕ
ꯑꯣ ꯊꯤꯟꯄꯤꯒꯦ ꯍꯥꯏꯕꯣ ꯅꯪꯕꯣ
ꯊꯤꯟꯕꯤꯒꯦ ꯍꯥꯏꯕ
ꯑꯗꯨ ꯅꯪꯅ ꯌꯥꯕꯤꯗꯕ
ꯎꯝ ꯀꯅꯥꯅ ꯇꯣꯡꯒꯦꯔꯥ ꯃꯁꯛꯁꯨ ꯈꯪꯗꯕꯗꯣ
ꯑꯣ
ꯃꯝꯃꯦꯕ ꯂꯝꯕꯤꯗꯨ
ꯂꯥꯛ ꯍꯜꯂꯛꯄ ꯀꯥꯟꯔꯣ
ꯎꯝ
ꯃꯤꯅꯤꯠ ꯀꯌꯥꯒꯨꯝꯃ ꯆꯪꯕꯅꯣ ꯃꯤꯅꯤꯠ ꯀꯌꯥꯒꯨꯝꯕ ꯆꯥꯡꯕꯅꯣ ꯍꯂꯥꯛꯄꯗꯣ ꯗꯨꯀꯥꯟꯗꯒꯤ ꯅꯪ ꯅꯪꯒꯤ ꯌꯨꯝꯗꯣ
ꯈꯪꯗꯦ ꯃꯤꯅꯤꯠ ꯀꯌꯥ ꯆꯪꯒꯦꯔ ꯑꯩ ꯀꯔꯤꯁꯨ ꯌꯦꯡꯗꯦ ꯑꯗꯨꯒꯨꯝꯕꯗ
ꯑꯗꯣ ꯍꯥꯏꯐꯦꯠꯗꯤ ꯈꯪꯂꯝꯃꯤꯅꯦ
ꯊꯨꯅ ꯆꯠꯄꯒꯤ ꯎꯝ ꯐꯤꯐꯇꯤꯟꯒꯨꯝꯕ ꯈꯛꯇ ꯆꯠꯂꯦ ꯑꯥꯗꯤ ꯊꯨꯅ ꯆꯠꯂꯗꯤ
ꯐꯤꯞꯇꯤꯟ
ꯎꯝ
ꯑꯗꯨꯗꯤ ꯈꯔꯗꯤ ꯁꯪꯉꯤꯅꯦ ꯐꯤꯞꯇꯤꯟꯗꯤ ꯑꯗꯨ ꯐꯤꯖꯤꯅꯦ
ꯎꯝ
ꯑ‌ ꯅꯣꯏ ꯉꯁꯤ ꯁꯨꯇꯤ ꯐꯪꯗꯦꯕꯀꯣ
ꯐꯪꯇꯦ
ꯗꯨꯀꯥꯟꯒꯨꯝꯕꯁꯨ ꯐꯖꯅ ꯍꯥꯡꯕ꯭ꯔꯣ ꯉꯁꯤꯁꯦ ꯃꯤ ꯈ꯭ꯔꯒꯤꯗꯤ ꯍꯥꯡꯗꯦ ꯍꯥꯏꯌꯦꯅꯦ
ꯑꯩꯈꯣꯏꯔꯣꯝꯗꯤ ꯐꯖꯅ ꯍꯪꯉꯦ
ꯅꯣꯏꯒꯤꯗꯤ ꯍꯥꯟꯅꯅꯕꯅꯤ ꯑꯗꯨ ꯃꯣꯏꯁꯦ ꯌꯥꯝꯗꯦꯕ ꯍꯥꯏꯕꯗꯤ ꯁꯤ ꯎꯝ ꯃꯦꯠꯇꯩ ꯈꯣꯏꯗꯣ ꯌꯥꯝꯗꯦꯕꯀꯣ ꯅꯠꯇ꯭ꯔꯣ
ꯎꯝ ꯍꯣꯏ
ꯅꯪꯒꯤ ꯐ꯭ꯔꯦꯟ ꯈꯣꯏꯒꯤ ꯖꯥꯇꯤꯅ ꯌꯥꯝꯃꯜ ꯂꯦ
ꯍꯣꯏ ꯑꯁꯤꯗꯗꯤ ꯇꯡꯈꯨꯜꯅ ꯌꯥꯝꯃꯦ
ꯎꯝ
ꯃꯁꯤꯒꯤ ꯎꯝ ꯅꯣꯏꯒꯤ ꯗꯨꯀꯥꯟ ꯖꯒꯥꯗꯣ ꯈꯔ ꯍꯥꯏꯔꯣꯅꯦ ꯌꯦꯡꯒꯦ ꯍꯥꯏꯕꯗꯤ ꯐꯖꯅ ꯅꯠꯇꯕ ꯈꯔ ꯑꯁꯤ ꯑꯁꯤ ꯁꯣꯏꯗꯅꯤ ꯑꯗꯨꯒ ꯃꯥ ꯍꯔꯥꯎ ꯑꯣꯏ ꯌꯦꯌꯦ
ꯕꯤꯃꯥꯔꯠ ꯏꯁꯇꯣꯔꯤ ꯃꯨꯅꯥꯛꯇ
ꯍꯥ
ꯚꯤꯃꯥꯔꯠ ꯏꯁꯇꯣꯔ ꯃꯅꯥꯛꯇ
ꯃꯥꯔ ꯇꯤꯛ ꯃꯥ ꯂꯝꯕꯤ ꯃꯅꯥꯛꯛꯇ ꯅꯠꯇ꯭ꯔꯣ
ꯍ‌ꯣꯏ ꯎꯝ
ꯁꯨꯝꯗꯒꯤ ꯂꯥꯛꯑꯗꯤꯀꯣ
ꯀꯗꯥꯏꯗꯒꯤ
ꯍꯥꯏ ꯁꯤ ꯃꯦꯟ ꯔꯣꯗꯗꯒꯤ ꯊꯣꯛꯄ ꯂꯝꯕꯤ ꯑꯃ ꯂꯩꯕꯗꯣ
ꯎꯝ
ꯑꯗꯨꯗꯒꯤ ꯊꯣꯛꯔꯗꯤ ꯂꯦꯞꯔꯣꯝꯗꯔ ꯔꯥꯏꯠꯔꯣꯝꯗꯔꯣ
ꯍꯧꯖꯤꯛꯀꯣ ꯍꯧꯖꯤꯛ ꯑꯩꯅ ꯂꯩꯕ ꯔꯣꯝꯗꯒꯤ ꯆꯠꯂꯗꯤ ꯔꯥꯏꯠ ꯁꯥꯏꯠꯇ ꯑꯗꯨꯒ ꯎꯝ ꯊꯥꯡꯃꯩꯕꯟ ꯁꯥꯏꯠꯇꯒꯤꯅ ꯀꯨꯝꯃꯗꯤ ꯂꯦꯐ ꯁꯥꯏꯗꯠꯇ
ꯕꯥꯁ ꯄꯥꯔꯀꯤꯡ ꯑꯃ ꯂꯩꯕꯗꯣ ꯈꯪꯕ꯭ꯔꯣ
ꯑꯥꯏ ꯑꯦꯁ ꯕꯤ ꯇꯤꯗ
ꯑꯥ
ꯈꯪꯉꯦ
ꯑꯗꯨ ꯑꯗꯨ ꯍꯦꯟꯕ꯭ꯔꯣ ꯁꯤꯗꯒꯤ ꯂꯥꯑꯗꯤ ꯁꯤ ꯍꯥꯏ ꯁꯤ ꯗꯤ ꯑꯦꯝ ꯀꯣꯂꯦꯖꯇꯒꯤ ꯑꯣꯔꯗꯤ
ꯍ ꯗꯤ ꯑꯦꯝ ꯀꯣꯂꯦꯖ ꯇꯒꯤ ꯂꯥꯛꯑꯗꯤ ꯌꯥꯎꯗ꯭ꯔꯤ ꯑꯗꯨ
ꯑꯗꯨ ꯌꯧꯗ꯭ꯔꯤꯑꯕ
ꯎꯝ
ꯑꯗꯨ ꯗꯦꯝ ꯀꯣꯂꯦꯖꯇꯒꯤ ꯂꯥꯛꯑꯗꯤ ꯂꯦꯐ ꯔꯣꯝꯗꯔ ꯔꯥꯏꯠ ꯔꯣꯝꯗꯔꯣ
ꯂꯦꯐ ꯎꯝ
ꯑꯗꯨꯒ ꯕꯁ ꯄꯩ
ꯑꯥꯏ ꯑꯁ ꯕꯤꯇꯗꯤ ꯌꯥꯎꯗ ꯎꯝ
ꯂꯦꯐ ꯔꯨꯝꯗ ꯍꯥꯏꯕꯀꯣ
ꯎꯝ꯫
ꯑꯗꯨꯒ ꯗꯨꯀꯥꯟ ꯃꯥꯡꯖꯩ ꯍꯥꯏꯕ ꯉꯁꯥꯏꯅ ꯍꯥꯏꯕꯗꯣ
ꯀꯔꯤ
ꯉꯁꯥꯏ ꯗꯨꯀꯥꯟ ꯃꯥꯡ ꯍꯥꯏꯔꯛꯀꯨꯗꯣꯛ ꯀꯔꯤꯅꯣ ꯍꯥꯏꯕꯅꯤ
ꯚꯤ ꯃꯥꯔꯠ ꯚꯤ ꯃꯥꯔꯠꯇꯨꯅ ꯔꯥꯏꯠ ꯁꯥꯏꯠꯇ ꯂꯩꯑꯦꯕꯀꯣ
ꯎꯝ꯫
ꯑꯗꯨꯒꯤ ꯗꯥꯏꯔꯦꯛ ꯑꯣꯄꯣꯖꯤꯠ ꯗꯥꯏꯔꯦꯛꯃꯛꯇꯤ ꯅꯠꯇꯦ ꯑꯗꯨꯕꯨ ꯑꯗꯨ ꯁ꯭ꯇꯣꯔꯒꯤ ꯑꫭꯄꯣꯖꯤꯠꯇꯤ ꯇꯥꯔꯦ
ꯑꯣ
ꯂꯩꯕꯅꯥ ꯇꯥꯡꯈꯨꯜ ꯑꯦꯚꯤꯅ꯭ꯌꯨ ꯃꯅꯨꯡꯗ